ꯍꯥꯥ
ꯆꯥꯛ ꯆꯥꯔꯔꯕꯣ
ꯅꯣꯏꯗꯤ ꯆꯥꯔꯕꯣ ꯀꯣꯕꯤ ꯊꯣꯡꯕ ꯆꯥꯏꯌꯦ
ꯑꯩꯈꯣꯏꯁꯨ ꯆꯥꯔꯦ
ꯀꯩ ꯌꯦꯟꯁꯥꯡ ꯆꯥꯔꯒꯦ
ꯁꯤꯗꯤ ꯁꯒ꯭ꯔꯤ ꯊꯣꯡꯕ ꯑꯃꯒ ꯀꯥꯡꯍꯧ ꯑꯃꯒ ꯉꯧꯔ ꯆꯥꯔꯦ
ꯎꯝ ꯀꯅꯥ ꯀꯅꯥ ꯆꯥꯔꯤꯅꯣ
ꯑꯩꯈꯣꯏ ꯑꯩꯈꯣꯏ ꯃꯉꯥ ꯆꯥꯏ
ꯎꯝ ꯀꯅꯥꯅꯣ ꯊꯣꯡꯒꯦ ꯌꯦꯦꯟꯖꯥꯡꯗꯤ
ꯏꯟꯁꯥꯡꯅꯣ ꯑꯩꯅ ꯁꯛꯄꯤ ꯊꯣꯡꯉꯦ ꯑꯃꯥꯟꯅ ꯀꯥꯡꯈꯣꯡ ꯉꯧꯔꯛꯑꯦ ꯑꯃꯅ ꯆꯥꯛ ꯀꯥꯝꯃꯛꯛꯑꯦ ꯑꯗꯨꯒ ꯆꯥꯃꯤꯟꯅꯔꯦ
ꯑꯣ ꯍꯥꯎꯕ꯭ꯔꯣ ꯑꯗꯨꯗꯤ
ꯍꯋꯦ
ꯁꯣꯛ꯭ꯔꯤ ꯊꯣꯡꯕꯗꯤ ꯉꯥ ꯍꯥꯞꯄꯔꯣ
ꯉꯥ ꯑꯇꯦꯛꯄ ꯉꯥ ꯑꯌꯥꯏꯕ ꯑꯃꯅꯤ ꯍꯥꯞꯄꯤ ꯑꯇꯦꯛꯄꯒ ꯑꯃꯠꯇ ꯂꯩꯇꯦ
ꯎꯝ ꯍꯣꯏ ꯑꯇꯦꯛꯄꯗꯤ ꯆꯥꯕꯁꯦ ꯐꯪꯅꯗ꯭ꯔꯕꯅꯤꯅ
ꯑꯥ
ꯑꯌꯥꯏꯕ ꯆꯥꯔꯗꯣ ꯐꯔꯦꯗ
ꯑꯈꯣꯏꯅꯕꯨ ꯍꯥꯏ ꯍꯥꯏꯅ ꯈꯔ ꯆꯥꯔꯝꯃꯤ ꯅꯣꯏꯗꯤ ꯑꯝꯇ ꯆꯥꯔꯝꯗꯧ ꯃꯥꯟꯗ꯭ꯔꯦ
ꯎꯝ ꯉꯥ ꯑꯌꯥꯏꯕꯁꯨ ꯆꯥꯗ꯭ꯔꯦ ꯄꯣꯠ ꯊꯥꯅꯔꯛꯄ ꯀꯩꯀꯥꯁꯨ ꯂꯣꯏꯈꯤꯕꯒꯤ
ꯍꯧꯖꯤꯛꯀꯥꯟꯁꯦ ꯁꯥꯅ ꯁꯥꯒꯠꯂꯛꯄꯁꯤꯗꯅꯦ ꯅꯨꯡꯉꯥꯏꯕ ꯑꯝꯇ ꯈꯪꯅꯔꯝꯃꯔꯣꯏ ꯇꯧꯔꯤꯁꯦ
ꯑꯗꯨꯅꯦ ꯌꯥꯝ ꯁꯥꯏꯌꯦ ꯍꯧꯖꯤꯛꯀꯥꯟꯁꯦ
ꯂꯥꯏꯔꯕ ꯃꯤꯗꯤ ꯌꯥꯝ ꯋꯥꯔꯝꯒꯅꯤ ꯃꯌꯨꯝ ꯂꯩꯇꯕ ꯃꯌꯨꯝ ꯂꯩ ꯐꯠꯇꯕꯅꯤꯅ ꯅꯨꯡꯁꯥ ꯁꯥꯅꯕ ꯍꯣꯠꯅꯕ ꯅꯨꯡꯁꯥ ꯁꯥꯕꯁꯦ ꯈꯥꯡꯅꯕ ꯍꯣꯠꯅꯕꯗ ꯏꯅꯥ ꯈꯨꯨꯝꯕ ꯃꯤꯅ ꯑꯦꯁꯤ ꯌꯥꯏ ꯌꯥꯏꯗꯅ ꯃꯣꯏ ꯑꯦꯁꯤꯗꯒꯤ ꯑꯁꯥꯕꯗ ꯊꯥꯗꯣꯔꯛꯏꯕ ꯑꯗꯨꯒ ꯂꯥꯏꯔꯕ ꯃꯤꯒꯩꯁꯤꯅ ꯑꯗꯨꯒꯤ ꯑꯁꯥꯕꯗꯣ ꯐꯪꯉꯒ ꯋꯥꯔꯝꯒꯗꯣꯏꯅꯤ
ꯋꯥꯔꯝꯒꯅꯤ ꯁꯤꯗꯩꯗ ꯃꯤ ꯂꯥꯏꯔꯕ ꯃꯌꯨꯝ ꯂꯩꯇꯕ ꯃꯌꯥꯝ ꯑꯃ ꯂꯩꯌꯦꯕ ꯃꯤ ꯎꯕꯗ ꯅꯨꯡꯉꯥꯏ ꯑꯦ
ꯃꯥꯅꯦ ꯑꯩꯈꯣꯏꯅ ꯅꯨꯡꯉꯥꯏꯇꯦꯅ ꯑꯩꯈꯣꯏꯅ ꯄꯩꯁꯥ ꯌꯥꯝ ꯄꯥꯏꯗꯅ ꯃꯣꯏꯒꯤ ꯃꯇꯦꯡ ꯄꯥꯡꯕꯤꯗꯨꯁꯨ ꯅꯠꯇꯕ
ꯍꯣꯏ ꯃꯣꯏꯒꯤ ꯃꯇꯦꯡ ꯄꯥꯡꯕ ꯉꯝꯕꯁꯨ ꯅꯠꯇꯕꯅꯤꯅ
ꯑꯗꯨꯅ ꯀꯔꯤꯗꯤ ꯎꯄꯥꯏ ꯂꯩ
ꯎꯝ
ꯑꯗꯨꯅꯦ ꯑꯩꯈꯣꯏꯅ ꯁꯤꯗꯩꯗ ꯂꯥꯏꯔꯕ ꯂꯩ ꯂꯩ ꯍꯥꯏꯁꯦ ꯃꯅꯤꯄꯨꯔꯗꯗꯤ ꯌꯨꯝ ꯂꯩꯇꯕꯒꯨꯝꯕꯁꯤ ꯌꯥꯝ ꯄꯥꯛꯅ ꯌꯥꯎꯗꯦ ꯑꯗꯣ ꯂꯥꯏꯔꯁꯨ ꯃꯁꯥ ꯃꯁꯥꯒꯤ ꯌꯨꯝꯒꯨꯝꯕꯗ ꯑꯃꯃꯝ ꯂꯣꯏ ꯂꯩ ꯂꯩꯇ꯭ꯔꯁꯨ ꯕꯔꯥꯗ ꯂꯩꯕꯅꯤ ꯈꯪꯗꯦ ꯑꯃꯗ ꯂꯩꯕꯅꯤ ꯈꯪꯗꯦ ꯇꯧꯏꯗꯅ
ꯍꯣꯏ
ꯑꯥꯗꯗꯤ ꯃꯌꯨꯝ ꯂꯩꯇꯕ ꯃꯌꯥꯝ ꯂꯩꯔꯝꯗꯣꯏꯅꯤ ꯇ꯭ꯔꯦꯟ ꯏꯁꯇꯦꯁꯟꯗꯅ ꯃꯔꯣꯟ ꯑꯃ ꯈꯣꯡꯇꯦꯛ ꯃꯤꯇꯥꯡ ꯀꯔꯤꯌꯣ ꯒ꯭ꯋꯥꯟ ꯃꯦꯟ ꯇꯥꯗꯕ ꯃꯌꯥꯝ ꯑꯃ ꯂꯩꯔꯝꯗꯣꯏꯅꯤ
ꯁꯤꯗꯁꯨ ꯃꯌꯥꯝ ꯂꯩ ꯑꯗꯒꯤꯗꯤ ꯃꯌꯨꯝ ꯂꯩꯇꯕ ꯂꯝꯕꯤ ꯃꯄꯥꯟꯗ ꯂꯩꯕ ꯑꯗꯩꯗꯤ ꯑꯉꯥꯎꯕ ꯄꯩꯁꯥꯅꯤꯕ ꯃꯌꯥꯝ ꯑꯃ ꯂꯩ
ꯑꯗꯨꯅꯤꯅꯦ ꯇꯧꯔꯤꯁꯦ ꯑꯩꯈꯣꯏꯁꯦ ꯁꯤꯒꯨꯝꯕꯁꯦ ꯃꯌꯥꯝ ꯑꯃꯅꯦ ꯃꯨꯠꯊꯠꯈ꯭ꯔꯀꯥꯟꯗꯅꯦ ꯆꯥꯎꯈꯠꯄꯁꯦ ꯉꯝꯃꯛꯇꯣꯏꯅꯦ ꯇꯧꯔꯤꯁꯦ ꯑꯁꯥꯕꯁꯦ ꯇꯦ ꯃꯣꯏꯅꯅꯦ ꯎ ꯋꯥ ꯀꯩ ꯀꯩꯅꯣ ꯈꯔ ꯊꯥꯖꯤꯜꯂꯗꯤ ꯐꯥꯗꯧꯕ ꯎ ꯋꯥ ꯗꯨꯁꯨꯅꯦ ꯌꯥꯟꯊꯠ ꯌꯥꯟꯊꯠꯂꯒ ꯂꯣꯏꯅ ꯁꯤꯖꯤꯟꯅ ꯊꯣꯛꯑꯦ ꯑꯃꯠꯇꯁꯨ ꯊꯥꯖꯟꯗꯦ ꯑꯗꯨꯅꯗꯤ ꯑꯗꯨꯝ ꯋꯥ ꯁꯥ ꯇꯥꯕ ꯑꯩꯈꯣꯏꯁꯦ
ꯍꯣꯏ ꯑꯗꯒꯤꯗꯤ ꯃꯐꯝꯗꯣ ꯌꯥꯟꯊꯠꯂꯒ ꯕꯤꯜꯗꯤꯡ ꯁꯥꯖꯟꯕꯅꯤ ꯈꯪꯗꯦ ꯐꯦꯛꯇꯔꯤ ꯁꯥꯖꯤꯟꯕꯅꯤ ꯈꯪꯗꯦ ꯇꯧꯁꯟꯅꯔꯛꯑꯕꯅꯤꯅ ꯃꯣꯏꯗꯒꯤ ꯊꯣꯛꯂꯛꯄ ꯃꯩꯈꯨ ꯃꯌꯥꯝꯗꯨꯅꯁꯨ ꯍꯦꯟꯅꯁꯨ ꯁꯥꯕ ꯍꯦꯟꯒꯠꯂꯕ
ꯃꯥꯅꯦ ꯑꯇꯩꯗꯤ ꯂꯣꯏꯅ ꯂꯩꯔꯦꯗꯣ ꯁꯤꯃꯦꯟ ꯐꯦꯛꯇꯔꯤ ꯍꯥꯏꯕꯅꯤꯃꯤ ꯑꯗꯒꯤꯗꯤ ꯄꯔꯤꯛ ꯆꯦꯛꯀꯤꯌꯨ ꯀꯔꯤꯋꯣ ꯃꯌꯥꯝ ꯑꯃ ꯂꯩꯗꯣ ꯑꯗꯩꯒꯤꯗꯤ ꯅꯨꯡ ꯇꯛꯄꯣꯛ ꯏꯁꯇꯣꯟ ꯀ꯭ꯔꯦ ꯆꯔ ꯈꯣꯠꯄ ꯃꯌꯥꯝ ꯂꯩ ꯑꯗꯨꯗꯨꯅ ꯁꯥꯒꯠꯂꯛꯄꯁ ꯁꯨꯝ ꯁꯨꯝ ꯍꯦꯟꯗꯣꯏꯅꯦ ꯍꯥꯏꯕ ꯑꯗꯨꯁꯨ ꯇꯧꯗꯕꯁꯨ ꯁꯨꯝ ꯌꯥꯗꯕ ꯍꯥꯏꯕꯗꯤ ꯌꯨꯝ ꯁꯥꯕꯅꯤ ꯌꯨꯝ ꯁꯥꯕꯗ ꯆꯪꯗꯣꯏꯅꯤꯅ ꯃꯤꯖꯤꯖꯨ ꯃꯁꯤꯡ ꯌꯝꯈꯠ ꯊꯛꯏꯈꯩ ꯇꯧꯅꯦꯕ ꯂꯝꯒꯤ ꯀꯤ ꯚꯦꯂꯨꯗꯨꯁꯨ ꯁꯨꯝ ꯁꯨꯝ ꯇꯍꯦꯟ ꯇꯥꯡꯈꯠꯂꯛꯏꯅꯤꯌꯨ
ꯃꯥꯅꯤ ꯁꯅꯥ ꯀꯥ ꯂꯝꯒ ꯇꯥꯡꯕꯗ
ꯃꯥꯅꯦ ꯁꯅꯥꯒꯁꯤ ꯑꯈꯣꯏ ꯂꯥꯏꯔꯕ ꯑꯥꯈꯣꯏꯗꯤ ꯁꯤꯕꯁꯦ ꯐꯪꯗꯧ ꯃꯥꯟꯗ꯭ꯔꯦ
ꯃꯥꯟꯗꯔ꯭ꯦ ꯃꯤꯑꯣꯏꯕꯁꯤꯅꯅꯦ ꯁꯅꯥꯁꯦ ꯑꯗꯨꯝ ꯂꯩꯕꯒꯤ ꯒꯤꯅꯤ ꯁꯅꯥꯒꯤ ꯃꯃꯜꯁꯤꯁꯨ ꯑꯗꯨꯝ ꯇꯥꯡꯈꯠꯂꯛꯑꯦ
ꯃꯥꯅꯦ ꯑꯗꯣ ꯁꯅꯥꯁꯦ ꯂꯦꯞꯄꯗꯅꯦ ꯀꯥꯟꯅꯗꯕ ꯂꯩꯇ ꯇꯦ ꯁꯅꯥꯁꯤ ꯂꯩꯔꯗꯤ ꯀꯤ ꯕꯟꯗꯥꯟ ꯕꯦꯡꯇ ꯊꯝꯕꯅꯦ ꯀꯩꯅꯣ ꯇꯧꯔꯗ꯭ꯔꯣ ꯄꯩꯁꯥ ꯍꯦꯛꯇ ꯐꯪꯉꯤ
ꯍꯣꯏ
ꯁꯅꯥꯁꯦ ꯂꯦꯞꯄꯁꯨ ꯀꯥꯟꯅꯗꯕ ꯂꯩꯇꯦ ꯃꯤ ꯑꯁꯤꯡꯦꯡꯕ ꯃꯤꯗꯨꯅꯦ ꯁꯅꯥ ꯃꯌꯥꯝ ꯃꯌꯥꯝ ꯂꯞꯁꯤꯂ ꯊꯝꯃꯤ
ꯍꯣꯏ ꯄꯩꯁꯥꯁꯨ ꯄꯥꯏꯕ ꯍꯌꯦꯡꯋꯥꯏ ꯍꯧꯖꯤꯛ ꯂꯦꯞꯁꯜꯍꯧꯕꯁꯤꯅ ꯍꯌꯦꯡꯋꯥꯏ ꯆꯍꯤ ꯃꯉꯥ ꯇꯔꯥꯒꯤ ꯃꯇꯨꯡꯗꯗꯤ ꯄꯁꯥꯗꯣ ꯑꯗꯨꯒꯤ ꯁꯔꯨꯛ ꯃꯔꯤ ꯃꯉꯥ ꯊꯣꯛꯄꯗꯤ ꯍꯦꯟꯀꯠꯂꯛꯇꯣꯏꯅꯤꯗꯣ
ꯃꯥꯅꯤ
ꯑ
ꯄꯩꯁꯥꯒꯤꯁꯨ ꯈꯟꯗꯕ ꯌꯥꯗꯦ ꯆꯥꯅꯕꯁꯨ ꯌꯥꯗꯦ ꯏꯅꯥ ꯈꯨꯟꯕ ꯃꯤꯅ ꯄꯩꯁꯥ ꯑꯗꯨꯝ ꯄꯥꯏꯕ ꯂꯥꯏꯔꯕꯕꯤꯅ ꯁꯨꯝ ꯂꯩꯊꯔꯛꯄ ꯑꯗꯨꯗꯅꯤ ꯏꯅꯥꯛ ꯈꯨꯨꯝꯕ ꯑꯃꯅ ꯂꯥꯏꯔꯕ ꯇꯔꯥ ꯁꯧꯒꯠꯄ ꯉꯝꯗꯦ ꯍꯥꯏꯁꯦ
ꯍꯣꯏ
ꯏꯅꯥ ꯈꯨꯟꯕ ꯇꯔꯥꯅ ꯂꯥꯏꯔꯕ ꯑꯃ ꯁꯧꯒꯠꯄ ꯉꯝꯗꯦ ꯍꯥꯏꯔ ꯄ꯭ꯔꯃꯥꯅꯤ ꯀꯥꯏꯅ ꯑꯩꯁꯨ ꯀꯥꯎꯔꯦ ꯇꯧꯔꯤꯁꯦ
ꯃꯣꯏ ꯑꯩꯈꯣꯏꯒꯤ ꯁꯤꯗꯗꯤ ꯄꯩꯁꯥꯁꯦ ꯑꯆꯣꯏꯕꯁꯦ ꯑꯗꯨꯝ ꯁꯤꯖꯤꯟꯅꯩꯌꯦꯕ ꯌꯨꯝ ꯂꯣꯝꯗꯗꯤ ꯑꯁ ꯁꯥ ꯆꯣꯏꯕ ꯂꯩꯇꯕꯗ ꯄꯣꯠ ꯑꯃ ꯍꯥꯞꯆꯤꯜꯂꯛꯑꯒꯦꯅ ꯗꯨꯀꯥꯟꯗꯕꯨ ꯑꯣꯏꯔꯣ ꯑꯃ ꯍꯥꯞꯆꯤꯜꯂꯛꯑꯒꯦ ꯑꯃ ꯍꯥꯞꯆꯤꯜꯂꯛꯑꯒꯦ ꯌꯦꯦꯟ ꯍꯦꯛꯇ ꯍꯥꯞꯆꯤꯜꯂꯛꯇ꯭ꯔꯥ
ꯃꯥꯅꯦ ꯂꯨꯄꯥ ꯑꯃ ꯑꯅꯤꯕꯧ ꯑꯗ ꯂꯥꯏꯗꯅ ꯂꯨꯄꯥ ꯃꯉꯥꯃꯨꯛꯇ ꯂꯩꯁꯤꯜꯂꯛꯇ꯭ꯔꯕꯅꯦ ꯃꯅꯤꯄꯨꯔꯗ
ꯑꯗꯨꯅꯦ ꯁꯤꯗꯩꯗꯗꯤ ꯑꯗꯨꯗꯨꯒꯤ ꯄꯩꯁꯥꯗꯣ ꯂꯨꯄꯥ ꯑꯃ ꯑꯅꯤꯗꯣ ꯄꯣꯠ ꯍꯥꯞꯆꯤꯟꯅꯗꯦꯕ ꯄꯩꯁꯥꯗꯣ ꯄꯩꯁꯥꯗꯣ ꯑꯆꯣꯏꯕꯗꯣ ꯂꯣꯏ ꯊꯝꯅꯔꯒ ꯑꯆꯣꯏꯕꯗꯣ ꯂꯣꯏ ꯍꯟꯅꯔꯤꯅꯦꯕ ꯅꯠꯇ꯭ꯔꯒꯅ ꯍꯧꯖꯤꯛꯇꯤ ꯆꯥꯎꯈꯠꯂꯛꯑꯕꯅꯤꯅ ꯐꯣꯟꯗꯁꯨ ꯂꯣꯏ ꯀꯥꯞꯅꯔꯦꯗꯅ ꯐꯣꯟꯅ ꯀꯥꯞꯄ ꯌꯥꯗꯕ ꯃꯐꯝꯁꯨ ꯂꯩꯇ꯭ꯔꯦ
ꯑꯩꯈꯣꯏ ꯃꯅꯤꯄꯨꯔꯒꯤ ꯃꯤꯒꯩꯁꯤꯁꯨꯅꯦ ꯃꯣꯏꯅ ꯍꯥꯟꯅ ꯁꯤꯖꯤꯟꯅꯗꯕ ꯄꯩꯁꯥꯁꯦ ꯃꯣꯏꯅꯅꯦ ꯍꯥꯟꯅ ꯁꯤꯖꯤꯟꯅꯕ ꯍꯧꯔꯝꯃꯗꯤꯅꯦ ꯀꯩꯝꯇ ꯇꯧꯔꯣꯏ ꯍꯧꯖꯤꯛꯀꯥꯟꯗꯤ ꯁꯨꯃꯥꯏꯅ ꯇꯧꯕ ꯂꯨꯄꯥ ꯇꯔꯥ ꯆꯠꯄ ꯀꯩꯀꯥꯗꯣ ꯃꯣꯏꯅꯅꯦ ꯂꯧꯗꯕ ꯃꯣꯏꯅꯅꯦ ꯑꯩꯈꯣꯏꯅ ꯄꯤꯅꯤꯡ ꯂꯧꯗ ꯍꯥꯏꯗꯤ ꯑꯩꯈꯣꯏ ꯁꯤꯒꯨꯝꯕꯁꯦ ꯁꯤꯖꯤꯟꯅꯕꯗ ꯃꯤꯅ ꯂꯧꯕꯤꯔꯣꯏ ꯂꯧꯕꯤꯔꯣꯏꯅ ꯍꯥꯏꯔꯒ ꯑꯃꯅꯁꯨꯅꯦ ꯑꯩ ꯁꯤꯒꯨꯝꯕꯁꯦ ꯂꯧꯔꯣꯏ ꯑꯩꯈꯣꯏꯅ ꯂꯧꯕ ꯀꯥꯟꯗ ꯃꯤꯅꯁꯨ ꯂꯧꯕꯤꯔꯣꯏꯅ ꯑꯗꯨꯝ ꯍꯥꯏꯕ ꯑꯗꯨꯗꯨꯒꯤꯅꯦ ꯃꯤ ꯑꯝꯇ ꯂꯧꯅꯗ꯭ꯔꯕ ꯑꯗꯨꯒꯤ ꯄꯩꯁꯥ ꯑꯆꯣꯏꯕꯗꯨ ꯑꯝꯇ ꯂꯩꯇ꯭ꯔꯕ ꯑꯗꯣ ꯂꯨꯄꯥ ꯃꯪ ꯇꯔꯥꯗ ꯄꯤꯔꯣꯛꯇ ꯇꯥꯔꯒꯁꯨ ꯃꯉꯥ ꯆꯞꯄꯤꯒꯨꯝꯕꯗꯨꯗꯤ ꯈꯔ ꯊꯝꯕ ꯌꯥꯏꯅ ꯃꯣꯏ ꯃꯣꯏꯖꯨꯅꯦ ꯃꯕꯨꯛ ꯐꯠꯃꯟꯈꯤꯗ꯭ꯔꯕ ꯗꯨꯅꯤ ꯄꯥꯏꯁꯟꯕ ꯈꯔꯅ ꯄꯥꯏꯁꯤꯜꯂꯤꯅꯦꯕ ꯊꯥꯏꯅꯗꯤ ꯄꯩꯁꯥꯁꯦ ꯁꯨꯃꯥꯏꯅ ꯇꯧꯔꯝꯃꯤꯌꯦ ꯄꯩꯁꯥꯒꯤ ꯚꯦꯂꯨꯒꯅꯦ ꯁꯟ ꯃꯠ ꯍꯥꯏꯗꯤ ꯌꯣꯠꯁꯤꯅ ꯆꯞ ꯃꯥꯟꯅꯕ ꯂꯨꯄꯥ ꯑꯃꯒꯤꯅ ꯂꯨꯄꯥ ꯑꯃ ꯑꯗꯨꯝ ꯁꯥꯗꯣꯛꯄ ꯌꯥꯕꯁꯦ ꯃꯌꯥꯝ ꯇꯧꯔꯝꯕ ꯔꯥꯏꯗ ꯀꯔꯕꯥꯔ ꯋꯥꯂꯥ ꯀꯩꯗꯩꯩꯅꯥꯅꯦ ꯁꯅꯥꯗꯨꯗꯒꯤꯅꯦ ꯍꯩꯗꯣꯛꯑ ꯈꯨꯠꯗꯣꯞ ꯁꯥꯠꯇꯣꯛꯄ ꯑꯗꯨꯇꯧꯕ ꯑꯗꯥꯇꯧꯕ ꯇꯧꯊꯣꯛꯑꯕ ꯑꯗꯨꯗꯒꯤꯅꯦ ꯍꯧꯖꯤꯛꯇꯤ ꯏꯁꯇꯤꯜꯗꯣ ꯁꯨꯃꯥꯏꯅ ꯍꯥꯏꯗꯣꯛꯄ ꯌꯥꯗꯕꯤ ꯑꯣꯏꯅ꯫ ꯇꯧꯔꯕ ꯊꯥꯏꯅꯒꯤ ꯃꯤꯒꯩ ꯏꯟꯗ ꯑꯗꯨꯗꯗꯤ ꯑꯩꯈꯣꯏꯅ ꯂꯥꯏꯔꯤꯛ ꯇꯝꯕ ꯈꯣꯠꯄ ꯇꯝꯕꯗꯁꯨ ꯃꯈꯟ ꯃꯈꯟ ꯑꯩꯈꯣꯏꯅ ꯂꯨꯄꯥ ꯂꯤꯁꯤꯡ ꯆꯠꯄꯤ ꯂꯨꯄꯥ ꯆꯧꯉꯥ ꯆꯠꯄꯤ ꯑꯃ ꯁꯥꯕ ꯃꯇꯝꯗ ꯂꯨꯄꯥ ꯑꯃꯒ ꯄꯩꯁꯥ ꯈꯔ ꯆꯪꯉꯦꯕ ꯊꯥꯏꯅ ꯊ ꯂꯨꯄꯥ ꯆꯥꯝꯃꯉꯥ ꯆꯠꯄꯤ ꯑꯃ ꯁꯥꯕ ꯃꯇꯝꯗ ꯆꯥꯝꯃꯉꯥ ꯆꯪꯉꯒ ꯁꯥꯟꯅꯔꯝꯕ ꯁꯨꯝ ꯃꯈꯜ ꯂꯩꯌꯦꯕ ꯑꯗꯨꯗꯨꯅ ꯃꯁꯥꯒꯤ ꯚꯦꯂꯨ ꯂꯩꯖꯕꯁꯦ ꯁꯤꯁꯦ ꯁꯨꯃꯥꯏꯅ ꯇꯧꯅꯔꯝꯃꯦꯕ ꯑꯗꯣ ꯍꯧꯖꯤꯛꯇꯤꯅꯦ ꯑꯗꯨꯗꯣ ꯇꯧꯗ꯭ꯔꯦꯕ ꯀꯩꯒꯤꯅꯣꯗꯤ ꯑꯗꯨ ꯁꯥꯔꯕ ꯃꯇꯝꯗ ꯆꯥꯝꯃꯉꯥ ꯊꯛꯄꯤꯁꯤꯦ ꯁꯦꯥꯏꯔꯦ ꯈꯜꯂꯣꯅꯦ ꯃꯥꯡꯗꯣꯏ ꯅꯠꯇ꯭ꯔꯥ ꯑꯗꯨꯃꯥꯏꯅ ꯇꯧꯕ ꯑꯗꯨꯗꯨꯒꯤ ꯑꯗꯨꯒ ꯄꯩꯁꯥꯗꯨꯁꯨ ꯊꯥꯏꯅꯗꯤ ꯕꯥꯇꯔ ꯁꯤꯁꯇꯦꯝ ꯀꯥꯟꯅ ꯂꯩꯔꯝꯃꯤꯗꯅ ꯄꯣꯠ ꯑꯃꯒ ꯑꯃꯒ ꯍꯅꯔꯒ ꯇꯧꯕꯅ ꯁꯤꯁꯨ ꯇꯣꯛꯈ꯭ꯔꯤꯁꯤꯅ ꯅꯪꯅ ꯆꯨꯖꯥꯛ ꯄꯥꯝꯃꯦ ꯑꯩꯅ ꯆꯦꯡ ꯄꯥꯝꯃꯦ ꯆꯦꯡꯒ ꯆꯨꯖꯥꯛꯀꯒꯤ ꯃꯃꯜꯗꯨꯗꯤ ꯈꯦꯠꯅꯕꯅꯤꯅ ꯑꯅꯤꯃꯛ ꯑꯣꯟꯅꯔꯛꯄ ꯌꯥꯔꯛꯇꯕꯗꯒꯤ ꯀ ꯎꯝ ꯑꯣꯟꯊꯣꯛꯈꯤꯅꯦꯕ ꯊꯥꯏꯅ ꯅꯤꯡꯊꯧ ꯄꯥꯜꯂꯤꯉꯩꯗꯗꯤꯅꯦ ꯃꯣꯏꯅ ꯄꯩꯁꯥ ꯀꯥꯁꯦ ꯃꯣꯏꯒꯤ ꯃꯁꯛꯀ ꯌꯦꯛꯇꯅ ꯈꯣꯠꯇꯅ ꯌꯥꯝ ꯇꯧꯔꯝꯕ ꯖꯥꯠꯅꯤꯗ
ꯑꯗꯨꯅ ꯊꯥꯏꯅꯒꯤ ꯄꯩꯁꯥꯗ ꯀꯤꯁꯥꯟꯒꯤ ꯖꯄꯤꯁꯨ ꯄꯨꯁꯜꯂꯛꯇ꯭ꯔꯦꯗ ꯑꯥ
ꯑꯗꯨꯗꯤ ꯆꯥꯟꯗꯤ ꯆꯠꯄꯤꯈꯜ ꯂꯩꯇ꯭ꯔꯦ
ꯎꯝ ꯊꯣꯡꯅ ꯉꯥꯛꯇ ꯁꯤꯖꯤꯟꯅꯅꯔꯕꯅꯤꯅ ꯈꯨꯠꯇ ꯄꯩꯁꯥꯁꯨ ꯄꯥꯅ ꯄꯥꯏꯅ ꯔꯦ
ꯑꯗꯨꯅ ꯑꯩꯈꯣꯏꯁꯨꯅꯦ ꯈꯔ ꯁꯤꯡꯕ ꯇꯧꯅ ꯁꯤꯡꯅ ꯇꯧꯕꯑꯃꯜꯛ ꯁꯧꯇꯥꯏ ꯑꯩꯈꯣꯏꯁꯨ ꯉꯥꯏꯔꯦ ꯆꯠꯅꯗ꯭ꯔꯕ ꯑꯅꯤꯟꯅꯦ ꯄꯩꯁꯥꯗꯣ ꯄꯥꯏꯅꯤꯡꯗꯦ ꯑꯗꯣ ꯖꯤꯄꯦ ꯀꯥꯞꯄꯗ ꯂꯨꯄꯥ ꯃꯉꯥ ꯐꯔꯛ ꯇꯥꯕꯗꯨꯗꯤ ꯄꯤꯔꯑꯒꯦ ꯍꯥꯏꯒꯗꯕꯅꯦ ꯍꯥꯏ ꯃꯅꯤꯄꯨꯔꯁꯨ ꯇꯧꯔꯤꯁꯦ ꯇꯤ ꯄꯦ ꯀꯥꯞꯄꯗ ꯃꯉꯥ ꯐꯔꯛ ꯇꯥꯕꯗ ꯑꯗꯨꯕꯨ ꯃꯉꯥ ꯐꯔꯛ ꯇꯥꯔ ꯀꯩꯗ ꯂꯧꯁꯟꯈ꯭ꯔꯣꯅ ꯁꯤ ꯍꯥꯏꯅꯔꯣꯏꯗꯕꯅꯤ ꯍꯥꯏꯕ
ꯍꯣꯏ
ꯑꯗꯨꯅꯦ ꯑꯗꯨꯅꯦ ꯃꯣꯏꯁꯨꯅꯦ ꯋꯥꯈꯜ ꯈꯔ ꯈꯟꯕ ꯊꯣꯛꯄ ꯌꯥꯏ ꯑꯗꯨꯗꯤ ꯇꯧꯗꯦ ꯑꯗꯨꯒ ꯃꯣꯏꯅꯅꯦ ꯈꯪꯗꯦ ꯄꯩꯁꯥꯗꯣ ꯎꯏꯅꯤꯡꯉꯁꯤ ꯏꯇꯥ ꯈꯔ ꯇꯥꯍꯂꯣ ꯍꯧꯔꯒꯥ ꯂꯣꯏꯔꯦꯗ ꯈꯜꯂꯤ
ꯃꯤꯒꯤ ꯃꯀꯣꯛꯁꯤꯡꯁꯦ ꯐꯅꯁꯨ ꯈꯟꯗꯕ ꯃꯁꯥ ꯃꯁꯥꯒꯤ ꯑꯣꯏꯖꯕꯇꯪꯗꯨ ꯈꯟꯕ ꯑꯗꯨꯅꯁꯨ ꯍꯣꯏ ꯑꯗꯨꯗꯤ ꯏꯆꯦ ꯊꯝꯃꯒꯦ ꯑꯗꯨꯗꯤ ꯅꯡꯗꯨ ꯄꯣꯊꯖꯔꯣ